ꯍꯜꯂꯣ
ꯎ ꯈꯥꯎꯦ ꯂꯂꯣ ꯈꯝꯅꯤ
ꯑꯗ ꯃꯣꯂꯨꯝꯗꯣ ꯐꯨ ꯊꯝꯃꯒꯦ ꯈꯥꯎꯃ
ꯑꯣ ꯌꯥꯝ ꯏꯥꯏ ꯑꯣꯍꯤꯈꯣ
ꯑꯁ
ꯅꯨꯡꯉꯥꯏꯗꯤ ꯏꯕ꯭ꯔꯣ ꯅꯪꯕꯨꯣ
ꯌꯦꯉꯥꯏꯦ
ꯑ ꯀꯃꯥꯏ ꯀꯃꯥꯏ ꯄꯂꯤꯒꯦ ꯍꯟꯗꯛꯇꯤ
ꯍꯥ
ꯀꯃꯥꯏ ꯀꯃꯥꯏ ꯍꯤꯡꯂꯤꯒꯦ ꯍꯟꯗꯛꯇꯤ
ꯑꯗꯨꯝ ꯍꯤꯡꯔꯤꯌꯦ
ꯑꯣ ꯃꯊꯪ ꯃꯈꯥ ꯑꯣꯟꯗ꯭ꯔꯣ
ꯑꯣꯟꯦꯅꯦ
ꯑꯦ ꯑꯩꯗꯤ ꯃꯊꯪ ꯃꯈꯥ ꯑꯣꯅꯤꯡꯉꯥꯏ ꯈꯜꯂꯨꯔꯦ
ꯅꯪꯥ
ꯅꯪ ꯅꯪ
ꯑꯣꯟ ꯍꯦꯅꯁꯨꯨ
ꯑꯁꯤ ꯑꯌꯧꯗꯤ ꯀꯩ ꯍꯤꯖꯥꯡ ꯂꯧꯈꯠꯂꯒꯦ
ꯑꯣꯏꯔꯣ ꯅꯪ ꯉꯥꯡꯅꯈ꯭ꯔꯕ ꯅꯠꯇ꯭ꯔꯣ ꯭ꯟ ꯇꯥꯔꯦ ꯍꯥꯥ
ꯉꯁꯥꯏ ꯑꯌꯨꯕꯗ ꯀꯔꯤ ꯍꯤꯟꯖꯥꯡ ꯆꯥꯕ꯭ꯔꯣ ꯍꯥꯏꯕ
ꯑ ꯑꯩꯗꯥꯎꯁꯑ
ꯑ ꯑꯗꯨꯨꯃꯥꯏ ꯈꯨꯝꯃꯣ ꯑ ꯀꯔꯤ ꯏꯔꯛꯑꯣꯒꯦꯇꯥꯗꯤ ꯍꯥꯏ ꯑꯗꯨꯗꯤ
ꯑꯩꯁꯦ ꯅꯪꯗꯣ ꯉꯥꯡꯅ ꯈꯔꯒꯨꯝ ꯇꯧꯕ ꯑꯗꯨꯒꯤ
ꯉꯅꯥ ꯇꯍꯦ
ꯍꯣꯏꯕ ꯑꯗꯨ ꯍꯧꯖꯤꯛ ꯈꯛꯇ ꯈꯪꯉꯦꯕ ꯑꯗꯨ ꯍꯥꯏꯅꯕꯅꯦ
ꯎ ꯄ ꯏꯄꯥ ꯌꯥ ꯉꯥꯡꯅꯕꯒꯤ ꯀꯣꯛ ꯉꯥꯎꯔꯨꯕꯣ
ꯎ ꯄꯜꯕ ꯀ
ꯅꯨꯄꯥ ꯅꯨꯄꯤꯅꯤ ꯀꯥꯏ ꯅꯨꯄꯤ ꯈꯣꯟꯖꯦꯕꯨ ꯑꯗꯨꯃꯥꯏꯅ ꯇ꯭ꯔꯣ
ꯎ ꯑ ꯑꯗꯨꯝ ꯍꯥꯏꯕꯅꯦꯗ
ꯀꯩꯗꯧꯒꯤꯅꯣ ꯍꯧꯖꯤꯛꯇꯤ
ꯀꯁ ꯇꯧꯗꯅ ꯑꯗꯨꯝ ꯀꯔꯤꯒꯤ ꯊꯕꯛ ꯁꯨꯒꯦꯔꯣ
ꯑꯦ ꯊꯕꯛ ꯁꯨꯕ ꯍꯩꯇ꯭ꯔꯣ ꯅꯪꯗꯤ
ꯀꯔꯤꯔꯣ ꯀꯔꯤꯁꯨ ꯇꯧꯗꯦ ꯍꯥꯏꯔꯒ ꯊꯕꯛ ꯁꯨꯒꯦꯔꯥ
ꯅꯠꯇꯦ ꯑꯩ ꯍꯥꯏꯕꯗꯤ ꯑꯍꯣ ꯅꯪꯁꯦ ꯑꯩꯅ ꯉꯥꯡꯕ ꯑꯃ ꯅꯪꯅꯪ ꯈꯨꯝꯕ ꯑꯃ ꯎ
ꯍꯣꯏ ꯍꯣꯏ ꯍꯣꯏꯅꯦ ꯍꯣꯏꯅꯦ ꯐꯖꯅ ꯍꯥꯏ ꯐꯖꯅ ꯈꯨꯝꯒꯦ ꯍꯧꯖꯤꯛꯇꯤ
ꯑꯦꯁ ꯌꯨꯝꯗ ꯂꯩꯁꯦ ꯆꯥꯕꯒ ꯇꯨꯝꯕꯒ ꯍꯤꯞ ꯀꯁꯤ ꯈꯇ꯭ꯔꯣ
ꯑꯩꯌꯨꯝꯗ ꯂꯩꯇꯦꯍꯦ
ꯀꯥꯏꯗ
ꯑꯩꯒꯤ ꯍꯣꯁꯇꯦꯦꯜꯗ
ꯑꯩ ꯍꯧꯁꯦ ꯑꯗ
ꯑꯗꯨꯗꯤ ꯍꯥꯏꯕ ꯌꯥꯗꯦꯍꯦ ꯅꯪꯁꯨꯨꯝ
ꯑꯁ ꯍꯣꯁꯇꯦꯜ ꯍꯥꯏꯕꯕꯨ ꯂꯩꯅ ꯁ꯭ꯀꯨꯜ ꯀꯥꯕꯒꯤ ꯍꯣꯁꯇꯦꯜ ꯅꯠꯇ꯭ꯔꯒ ꯅꯔꯁꯤꯡ ꯇꯝꯕꯒꯤ ꯍꯣꯁꯇꯦꯜ ꯂꯥ
ꯑꯣ ꯑꯩꯒꯤꯁꯦ ꯀꯨꯏ ꯍꯥꯏꯁꯤ꯭ꯔꯣ ꯀꯣꯂꯦꯖꯀꯤꯅꯦ
ꯑꯣ ꯃꯅꯤꯄꯨꯔꯗ꯭ꯔ
ꯃꯥꯅꯦ
ꯑꯣ ꯌꯥꯝ ꯐꯩꯩꯅ ꯑꯗꯨꯗꯤ ꯀꯦꯁꯤꯃꯤꯁꯔꯅꯣ
ꯑꯩ ꯁꯔꯅꯦ
ꯍꯥꯥ
ꯊꯔ ꯊꯔꯠ ꯁꯦꯝ
ꯕꯤꯑ ꯑꯣ ꯕꯤ ꯑꯦꯁ ꯁꯤꯔꯣ
ꯕꯤ ꯑꯦꯁ ꯁꯤ
ꯃꯤꯤꯁꯔꯤ
ꯑ ꯀꯔꯤ ꯍꯥꯏꯅꯕ꯭ꯔꯣ
ꯕꯤ ꯁꯤ ꯈꯪꯗ꯭ꯔꯣ
ꯕꯤ ꯑꯦꯁ ꯁꯤ ꯀꯔꯤ ꯍꯥꯏꯅꯅꯕ꯭ꯔꯣ
ꯕꯤ ꯑꯦ ꯍꯥꯏꯅ ꯑꯃ ꯑꯗꯩ ꯕꯤ ꯑꯦꯁ ꯁꯤ ꯍꯥꯏꯕ ꯑꯃ
ꯅꯑꯣ ꯕꯤ ꯑꯥ
ꯌꯦ
ꯎꯝ
ꯑꯣ ꯑꯗꯨꯃꯥꯏ ꯉꯥꯡꯕ ꯕꯤꯁꯤꯛ
ꯑꯗꯨ ꯅꯪꯗꯤ
ꯑꯩꯗꯤ ꯂꯣꯏꯔꯦ ꯏꯕꯦꯝꯃꯥ
ꯑꯣ ꯑꯦꯝ ꯐꯩꯅꯦ
ꯀꯥꯏꯔꯒꯩꯅꯣ ꯑꯃꯃꯛ ꯀꯟꯅꯉ
ꯀꯩꯕꯥ
ꯑꯃꯨꯛꯀꯥꯅꯣꯏꯒꯣ ꯀꯣꯂꯦꯁ ꯑꯅꯤꯕ
ꯀꯩꯕꯤꯠꯇ
ꯎꯝ ꯅꯨꯡꯉꯥꯏꯕꯗꯣ ꯅꯨꯡꯁꯤꯕꯗꯣ ꯀꯣꯂꯦꯖ ꯂꯥꯏꯐꯇ
ꯍꯈꯣꯏꯅꯦ ꯁꯤꯗ ꯁꯤꯒꯤ ꯁꯤꯒꯗꯧꯔꯦ ꯅꯣꯏꯅ ꯀꯔꯤ ꯅꯨꯡꯉꯥꯏꯕ꯭ꯔꯣ ꯈꯪꯉ ꯀꯣꯂꯦꯖ ꯀꯥꯎꯅꯤ
ꯅꯣꯏ ꯅꯨꯄꯤꯁꯤꯡꯗꯤ ꯑꯗꯨꯒꯨꯝꯕꯗꯨ ꯈꯪꯉꯝꯃꯣꯏ ꯅꯣꯏꯗꯤ ꯃꯄꯥꯟ ꯊꯣꯛꯄꯅꯤꯅꯀꯣ ꯀꯣꯂꯤꯁ ꯁꯩ ꯍꯥꯏꯅꯤ ꯑꯗꯨꯝ ꯁꯥꯏꯂꯦꯡꯗ ꯂꯩꯕꯗꯣ ꯑꯗꯨꯒꯤꯅꯦ
ꯈꯔꯤ
ꯀꯁꯨ ꯀꯥꯏꯏꯗꯦꯗ ꯁꯨꯇꯤꯔꯣ ꯅꯣꯏꯗꯤ ꯍꯟꯗꯛꯇꯤ
ꯁꯤꯆꯅꯦ
ꯅꯨꯄꯤ ꯉꯥꯛꯇ ꯀꯥꯕ ꯀꯂꯦꯁꯤꯔꯥ ꯑꯇꯣꯗꯤ ꯝ ꯑꯣꯏꯔꯗꯗꯤ
ꯑꯩꯈꯣꯏꯒꯤꯗꯤ ꯍꯣꯏ ꯑꯩꯈꯣꯏꯒꯤꯗꯤ ꯀꯩꯅꯣꯅꯦ ꯎꯝ ꯦꯇꯤꯡ ꯀꯣꯂꯦꯖꯅꯦ
ꯍꯥꯥ
ꯗꯦꯇꯤꯡ ꯀꯣꯂꯦꯖꯅꯦ ꯐꯣꯏꯗꯤ
ꯑꯣ ꯌꯥꯝ ꯐꯩꯀꯣ ꯂꯥꯏꯔꯤꯛ ꯌꯥꯝ ꯐꯩꯕ ꯃꯥꯜꯂꯤꯀꯣ
ꯑꯦ ꯍꯅ ꯃꯣꯜ ꯂꯔꯤꯛ ꯍꯩꯇ꯭꯭ꯔꯣ
ꯍꯥꯏꯅꯤꯡꯗꯦꯗ ꯇ ꯀꯕꯗꯤ
ꯍꯥꯏꯌꯨ ꯍꯥꯏꯅꯦ ꯅꯪ ꯛ ꯍꯩꯕꯒꯤꯅꯦ ꯑꯔꯥꯡꯕꯤ ꯍꯧꯖꯤꯛ ꯀꯥꯕ ꯐꯪꯗ꯭ꯁꯦ ꯑꯩ ꯈꯦꯇꯦ
ꯎꯝ
ꯑ ꯑꯗꯨꯗꯤ ꯁꯦꯟꯁꯨ ꯃꯥꯟꯅꯕꯅꯤ ꯃꯇꯝꯁꯨ ꯃꯥꯟꯅꯕꯅꯤ ꯑꯗꯨꯗꯤ ꯂꯨꯍꯣꯡꯊꯑ ꯑꯗꯨꯗꯤ
ꯇꯥꯅꯤꯡꯗꯨꯗ ꯑꯗꯨꯒꯨꯝꯕꯗꯤ ꯍꯧꯖꯤꯛ ꯃꯇꯝꯗꯤ ꯅꯠꯇꯦ
ꯑꯦ ꯌꯥꯝ ꯑꯉꯥꯡ ꯑꯣꯏꯔꯤ ꯍꯥꯏꯔꯣ
ꯍꯣꯏ ꯉꯥꯎ ꯑꯣꯏꯔꯤꯅꯦꯏ
ꯑꯣ ꯑꯩꯗꯤ ꯈꯪꯅꯨꯗ꯭ꯔꯦ
ꯈꯪꯉꯌꯦꯦ
ꯌꯥꯝ ꯍꯩꯕ ꯇꯔꯗ
ꯅꯪꯒꯤ ꯅꯪꯃꯣꯟ ꯑꯥꯏꯃꯣꯟꯔ
ꯅꯠꯇꯦꯍꯦ
ꯎꯉꯉ ꯎꯣ ꯀꯕꯨꯏ ꯀꯕꯨꯏ
ꯍꯥꯥ
ꯉꯪ ꯀꯕꯨꯣꯏꯇꯦ
ꯃꯥꯅꯦ
ꯑꯗꯨ ꯑꯗꯨ ꯅꯕ
ꯅꯪꯒꯤ
ꯑꯩꯗꯤ ꯍꯥꯏꯔꯦ
ꯁꯤ ꯍꯥꯏ꯭ꯔꯦ ꯁꯨꯈꯪꯅꯤꯗ
ꯑꯗꯨꯗꯤ ꯍꯥꯏꯔꯛꯎꯅꯦ ꯀꯩ ꯆꯨꯝꯕ꯭ꯔ ꯌꯦꯡꯁꯦ
ꯇꯥꯡꯈ ꯑꯣꯏꯔꯝꯏ
ꯅ ꯑꯃ ꯇꯈ
ꯏꯪꯂꯤꯁ ꯀ ꯉꯏ ꯀꯣ ꯃꯤꯁꯗꯤ ꯀꯣ
ꯑꯩ ꯇꯥꯡꯈꯨꯜ ꯅꯠꯇꯦ
ꯑꯗꯨꯗꯤ ꯀꯩꯅꯣ ꯑꯗꯨꯝ ꯍꯥꯏ ꯎꯅꯤ ꯑꯁ
ꯍꯥꯏꯔꯣꯏꯍꯦ ꯑꯩꯈꯣꯏꯒꯤ ꯇ꯭ꯔꯥꯏꯞꯇꯤ ꯍꯥꯏꯔꯁꯨ ꯈꯪꯒꯦꯗꯧꯕꯁꯨ ꯅꯠꯇꯦ
ꯈꯪꯉꯅꯤ ꯏꯁ ꯅꯉꯣꯏꯇ꯭ꯔꯥ ꯍꯥꯏꯔꯒ ꯈꯪꯉꯣꯏ ꯍꯥꯏꯅꯤ ꯏꯁ
ꯎꯝ ꯑꯩꯈꯣꯏꯗꯤ ꯂꯥꯏꯛ ꯏꯁꯃꯣꯜ ꯇ꯭ꯔꯥꯏꯞꯅꯦꯅ ꯈꯪꯗꯦꯕ ꯃꯤꯅ ꯑꯌꯥꯝꯕ
ꯁꯣꯇ꯭ꯔꯥ ꯑꯣꯏꯔꯁꯨ ꯈꯪꯅꯤ ꯀꯩꯅꯣ
ꯆꯁ
ꯅꯪ ꯍꯥꯏꯕꯤꯗ ꯁꯤ ꯈꯪꯉꯣꯏ ꯍꯥꯏ ꯈꯪꯉꯦ ꯈꯪꯉꯦ ꯏ ꯏ
ꯑ ꯀꯗꯥꯥꯏꯗ ꯀꯔ ꯁꯖꯦ
ꯃꯥꯔ ꯑꯗꯁꯨꯥꯏ ꯑꯗꯨꯗꯤ ꯃꯣꯏ ꯈꯨꯟꯗꯤ ꯑꯗꯨ ꯑꯦꯖꯤꯛꯗꯤ ꯈꯪꯗꯦ ꯑꯗꯨ ꯑꯩꯈꯣꯏ ꯑꯗꯨꯝ ꯀꯣꯂꯦꯖ ꯇꯕꯗ ꯑꯗꯨꯝ ꯈꯪꯉꯦꯕ ꯑꯩꯈꯣꯏ ꯈꯪꯣꯏ ꯀꯥꯏꯅ ꯁꯤ ꯀꯌꯥ ꯍꯩꯕ ꯇꯥꯏ ꯇ ꯍꯣꯏ ꯑꯄꯤꯛꯄꯤ
ꯁꯨꯃꯔ ꯃꯣꯔꯦꯗꯁꯥꯡ ꯂꯩꯇꯦ
ꯑꯩ ꯃꯣꯔꯦꯗ ꯍꯥꯏꯕ ꯅꯠꯇꯦ ꯑꯗꯨ ꯅꯣꯏ ꯈꯨꯟꯒꯤ ꯑꯦꯖꯦꯛ ꯕ꯭ꯂꯦꯖꯤꯛ ꯈꯪꯗꯦ ꯍꯥꯏꯕ ꯋꯥꯅꯤ
ꯑꯣ ꯑꯦꯛꯖꯦꯛ ꯄ꯭ꯂꯦꯁ ꯍꯥꯏꯌꯣ ꯍꯥꯏꯕ ꯅꯠꯇꯦ ꯂꯥꯏꯛ ꯗꯤꯁꯇ꯭ꯔꯤꯛ ꯂꯩꯌꯦꯅ ꯑꯗꯨ ꯍꯥꯏꯕꯅꯤꯗ
ꯇꯔꯥ ꯃꯤ ꯍꯅꯤ ꯑꯗꯨꯝ ꯈꯪꯉꯤꯕ ꯑꯗꯨ ꯑꯗꯨꯝ ꯀꯣꯏ ꯀꯣꯂꯦꯖ ꯀꯥꯕ ꯃꯇꯝꯗ ꯑꯩꯈꯣꯏ ꯑꯗꯨꯝ ꯏꯃꯥꯟꯅꯕ ꯏꯃꯥꯟꯅꯕꯤ ꯑꯣꯏꯅ ꯑꯗꯨꯝ ꯏꯤꯟꯅꯩꯌꯦꯕ ꯑꯗꯨ ꯃꯣꯏꯁꯤ ꯑꯁꯤꯅꯤ ꯑꯗꯨꯅꯤ ꯍꯥꯏꯕꯗꯣ ꯃꯣꯏꯒꯤ ꯑꯦꯁꯇ ꯃꯅꯨꯡꯗꯗꯤ ꯈꯪꯗ꯭ꯕ ꯑꯗꯨꯗꯨꯒꯤꯅꯤ
ꯑꯣ ꯑꯣ ꯅꯪ ꯄꯥꯎꯃꯥꯏ ꯑ
ꯍꯥꯥ
ꯅꯪ ꯄꯥꯎ ꯄꯥꯎ ꯁꯣꯔꯤ ꯄꯥꯎꯃꯩꯅꯦꯀꯣ
ꯑꯩꯔꯣ
ꯈꯠꯇ
ꯑꯩꯗꯤ ꯔꯧꯃꯩꯅꯤ ꯀꯩꯅꯩꯅꯣ
ꯑꯣ ꯅꯪꯒꯤꯗꯣ ꯁꯤꯗꯣ ꯄꯥꯝꯩ ꯄꯥꯝꯃꯩ ꯄꯥꯟꯉꯩ ꯁꯣꯔꯤ ꯄꯥꯟꯩꯕꯗꯨꯒꯤ ꯑ ꯄꯥꯎꯃ ꯄꯥꯎꯃꯥꯏ ꯨꯨꯝꯗ ꯄꯥꯈ꯭ꯔꯕ ꯁꯣꯔꯤ ꯄꯥꯟꯩ ꯄꯥꯟꯩ
ꯑ ꯑꯗꯨꯅ ꯑꯩꯒꯤ ꯁꯥꯒꯩ ꯃꯃꯤꯡꯅꯦ ꯑꯗꯨ ꯑꯍꯥꯟꯕꯗꯅ ꯑꯩꯒꯤ ꯃꯤꯡ ꯑꯥ ꯁꯥ ꯀꯣ ꯔꯪꯃꯤ ꯀꯣ ꯄꯕ꯭ꯂ ꯄꯤꯗꯣ
ꯍꯥꯥ
ꯅꯪꯗꯤ ꯅꯪꯒꯤ ꯃꯤꯡꯗꯤ ꯕ꯭ꯂꯦꯛ ꯄꯤꯡꯒꯤ ꯃꯤꯡ ꯑꯣꯏꯔꯃꯤꯅ
ꯅ ꯑꯗꯨꯃꯥꯏꯅꯔ ꯑꯩꯗꯤ ꯈꯪꯍꯧꯗ꯭ꯔꯦ
ꯑꯥ ꯅꯪꯁꯨ ꯕꯦꯛ ꯄꯤꯡ ꯌꯥꯝ ꯄꯥꯝꯕ ꯑꯣꯏ ꯃꯥꯜꯂꯦ
ꯎꯝ ꯑꯩꯗꯨꯒꯤ
ꯆꯕꯁ
ꯑ ꯃꯔꯒ
ꯀꯅꯥ ꯅꯪꯁꯦ ꯅꯪ ꯈꯨꯟꯖꯦꯜꯁꯨ ꯄꯤꯛꯏ ꯑꯗꯩ ꯅꯪ ꯍꯥꯏꯁꯨ ꯄꯤꯛꯗꯕ ꯃꯥꯥꯔꯀꯣ
ꯀꯔꯤ ꯍꯥꯏꯕ
ꯅꯪꯒꯤ ꯈꯟꯖꯁꯨ ꯀꯣ
ꯑꯥ
ꯄꯤꯛꯕ ꯑꯗꯩ ꯅꯪꯒꯤ ꯍꯥꯏꯁꯨꯀꯣ
ꯑ
ꯑꯗꯨꯁꯨ ꯅꯦꯝꯅꯣꯗꫭ ꯃꯥꯜꯂꯤꯕ
ꯅꯦꯝꯃꯦꯗ ꯑ ꯑꯩꯒꯤ ꯈꯣꯟ ꯑꯩꯒꯤ ꯈꫭꯟ ꯌꯥꯝ ꯄꯤꯛ ꯄ꯭ꯔꫭ
ꯁꯤꯁ
ꯄꯤꯛꯏ ꯄꯤꯛꯏ ꯄꯤꯛꯕꯒꯤꯅꯦ ꯄꯤꯛꯏ ꯍꯥꯏꯁꯦ
ꯀꯃꯥꯏꯅ ꯉꯥꯡꯒꯦꯔ ꯑꯗꯨꯗꯤ ꯃꯥꯏꯉꯥꯡꯒꯦꯔ
ꯑꯁ ꯁꯨꯃꯥꯏꯅ ꯉꯥꯡꯗꯤ ꯀꯅꯥꯅ ꯒ꯭ꯌꯥꯟ ꯇꯥꯗꯣꯏꯅꯣ
ꯆꯨꯝꯃꯦ ꯆꯨꯝꯃꯦ
ꯑꯩ ꯅꯪꯒꯤ ꯈꯨꯟꯖꯁꯤ ꯀꯥꯏꯗꯅ ꯀꯥꯏꯗꯅꯣ ꯑꯃꯨꯛ ꯇꯥꯕꯒꯨꯝ ꯇꯧꯏꯅꯦ
ꯇꯥꯈ꯭ꯔꯦꯕ ꯑꯩ ꯈꯣꯟꯖꯦꯜ
ꯇꯥꯈꯤꯕꯒꯨꯝ ꯇꯧꯋꯦ ꯍꯥꯏꯕ
ꯇꯥꯈꯤꯕꯒꯨꯝ ꯃꯦꯕꯤ
ꯅꯪꯁꯨ ꯉꯁꯥꯏ ꯍꯥꯏ ꯗꯨꯗꯤ
ꯑꯗꯨꯅꯦꯅ ꯈꯣꯟꯗꯣ ꯇꯥꯈ꯭ꯔꯕꯒꯨꯝ ꯇꯧꯕꯒꯤꯅꯦ ꯅꯪ ꯃꯦꯁꯤꯔꯣ ꯔ ꯔꫭꯅꯥꯜꯗꫭꯔ
ꯑꯩꯗꯤ ꯔꫭꯅꯥꯜꯗꯣꯅꯦ
ꯑ ꯅꯪꯅꯤꯅꯦ ꯑꯗꯨ ꯑꯣꯏꯔꯗꯤ ꯆꯨꯝꯃꯦ ꯏꯕꯥꯅꯤ ꯉꯔꯥꯡ ꯉꯥꯡꯅꯕꯅꯕꯗꯨꯗꯤ
ꯍꯥꯥ
ꯅꯤꯡꯁꯤꯡꯗꯦ
ꯈꯪꯗꯤꯕꯣ
ꯑꯩꯅ ꯑꯩꯅ ꯃꯦꯁꯤ ꯐꯦꯟꯅꯦ ꯅꯪ ꯔꯣꯅꯥꯜꯗꫭ ꯐꯦꯟꯅꯦ ꯉꯔꯥꯡ ꯅꯦꯗꫪꯂꯦꯟꯁꯀ ꯀꯔꯤ ꯁꯥꯟꯅꯅꯤ ꯍꯥꯏꯕ꯭ꯔ ꯑꯗꯨꯗ ꯕꯦꯠ ꯇꯧꯕꯗꯨꯗꯤ ꯅꯤꯡꯁꯤꯡꯗꯦ
ꯑꯦ ꯑꯗꯨ ꯑꯩ ꯅꯠꯇꯦ
ꯑꯗꯨ ꯅꯪ ꯅꯠꯇꯕ꯭ꯔ
ꯑꯩ ꯅꯠꯇꯦ ꯀꯩꯅꯣ ꯑꯁ ꯃꯁꯤ ꯄꯤꯁꯦ ꯉꯥꯎꯔꯕ ꯈꯪꯗꯦ
ꯉꯥꯎꯗꯦꯍꯦ